ꯍꯂꯣ ꯍꯜꯂꯣ
ꯍꯜꯂꯣ
ꯑꯥ ꯇꯥꯕꯤꯔꯤꯕ꯭ꯔꯣ
ꯑꯦ ꯇꯥꯕꯤꯌꯦ ꯇꯥꯕꯤꯌꯦ ꯍꯥꯏꯕꯤꯌꯣ
ꯑꯥ ꯑꯥ ꯑꯥ ꯁꯣꯝꯁꯦ ꯍꯧꯖꯤꯛꯁꯦ ꯀꯔꯤ ꯀꯔꯤ ꯍꯣꯠꯅꯕꯤꯔꯒꯦ
ꯑꯩ ꯑꯩ ꯍꯧꯖꯤꯛꯁꯦ ꯑꯥ ꯏꯁꯇꯣꯔꯗ ꯂꯩꯔꯤ
ꯑꯣ ꯍꯣꯏ ꯑꯣ ꯑꯩꯈꯣꯏꯒꯤ ꯑꯥ ꯁꯣꯝꯒꯤ ꯏꯁꯇꯣꯔꯁꯦ ꯑꯥ ꯀꯩꯅꯣꯒꯤ ꯑꯑ ꯀꯔꯤ ꯑꯣꯏꯗꯣꯏꯅꯣ ꯗꯤꯄꯥꯔꯠꯃꯦꯟꯇꯦꯜ ꯏꯁꯇꯣꯔ ꯑꯣꯏꯗꯣꯏꯔꯥ ꯒ꯭ꯔꯣꯁꯥꯔꯤ ꯑꯣꯏꯗꯣꯏꯔꯥ
ꯗꯤꯄꯥꯔꯠꯃꯦꯟꯇꯦꯜ ꯏꯁꯇꯣꯔꯅꯦ ꯍꯥꯎꯁ ꯍꯣꯜ ꯑꯥꯏꯇꯦꯝ ꯑꯦꯚ꯭ꯔꯤ ꯑꯦꯚ꯭ꯔꯤ ꯍꯥꯎꯁ ꯍꯣꯜ ꯑꯥꯏꯇꯦꯝ ꯇꯨꯝꯕ ꯍꯧꯒꯠꯄꯗꯒꯤꯅ ꯇꯨꯝꯃꯝꯗꯥꯏꯕꯧꯇ ꯆꯪꯕ ꯄꯣꯠ ꯂꯣꯏꯃꯛ ꯌꯥꯎꯔꯦ
ꯑꯣ ꯑꯣ ꯑꯣ ꯑꯗꯣ ꯀꯥꯅꯣꯖꯤ ꯑꯥ ꯍꯟꯗꯛꯀꯤ ꯀꯥꯅꯣꯖꯤ ꯑꯥ ꯄꯣꯠ ꯆꯩꯁꯤꯡꯁꯦ ꯃꯃꯥꯟ ꯇꯥꯡꯈꯠꯄ꯭ꯔꯣ ꯀꯨꯃꯥꯏ ꯇꯧꯒꯦ ꯀꯃꯥꯏ
ꯑꯦ ꯁꯤꯗꯤ ꯃꯇꯝ ꯃꯇꯝꯒꯤꯅꯤ ꯃꯃꯜ ꯄꯣꯠ ꯇꯥꯡꯈꯠꯄꯁꯤ ꯌꯥꯎꯏ ꯍꯣꯡꯗꯕꯁꯨ ꯌꯥꯎꯏ ꯃꯃꯜ ꯃꯇꯝ ꯃꯇꯝꯒꯤ
ꯑꯣ ꯑꯣ ꯎꯝ ꯎꯝ ꯑꯣ ꯀꯩꯅꯣ ꯃꯇꯝ ꯃꯇꯝꯒꯤꯅꯦꯕ ꯑꯗꯣ ꯑꯩꯈꯣꯏꯒꯤ ꯍꯩ ꯏꯔꯥꯡꯖꯤꯅ ꯃꯔꯝ ꯑꯣꯏꯔꯒ ꯄꯣꯠꯀꯤ ꯃꯥꯃꯟꯅ ꯍꯥꯏ ꯌꯥꯝꯅ ꯋꯥꯡꯈꯠꯂꯦ
ꯄꯣꯂꯤꯇꯤꯛꯁꯤ ꯃꯔꯝ ꯋꯥꯔꯤ ꯁꯥꯔ ꯢꯔꯥꯡ ꯃꯌꯥꯝ
ꯑꯥ ꯑꯗꯨꯝ ꯑꯥ ꯕꯦꯔꯥꯢ ꯇꯤ ꯏꯁꯇꯣꯔ ꯑꯣꯏꯔꯗꯤ ꯑꯗꯨꯝ ꯃꯈꯜ ꯈꯨꯗꯤꯡꯃꯛꯀꯤ ꯆꯦꯡ ꯆꯥꯛ ꯍꯋꯥꯏ ꯑꯗꯨꯒꯤ ꯑꯥ ꯀꯩ ꯀꯩ ꯀꯔꯤ ꯀꯔꯤ ꯑꯥꯏꯇꯦꯝ ꯊꯝꯕꯤꯒꯦ
ꯑꯥ ꯑꯗꯨꯅꯤ ꯉꯁꯥꯏ ꯍꯥꯏꯖꯔꯤꯁꯦ ꯇꯨꯝ ꯍꯦꯛ ꯍꯧꯒꯠꯂꯛꯄꯗꯒꯤ ꯆꯪꯕ ꯄꯣꯠꯇꯨꯅ ꯇꯨꯝꯃꯝꯗꯥꯏꯐꯥꯎ ꯇ ꯆꯪꯕ ꯄꯣꯠꯁꯤꯡꯗꯣ ꯂꯣꯏ ꯌꯥꯎꯔꯦ ꯍꯥꯏꯖꯔꯤꯁꯤ ꯇꯨꯝ ꯍꯧꯒꯠꯂꯛꯄ ꯕ꯭ꯔꯁꯀꯤ ꯇꯨꯠꯄꯦꯁ ꯇꯒꯤ ꯐꯦꯁ ꯋꯥꯁꯇꯒꯤ ꯍꯧꯔꯒ ꯆꯥꯕ ꯊꯛꯄ ꯑꯥꯏꯇꯦꯝ ꯂꯣꯁꯟ ꯅꯨꯡꯁꯟ ꯇꯨꯝꯃꯝꯗꯥꯏꯒꯤ ꯒꯨꯠꯅꯥꯏꯠ ꯀꯔꯤ ꯀꯔꯥ ꯂꯣꯏ ꯁꯨꯅꯕ ꯌꯥꯎꯔꯦ
ꯍꯝ ꯑꯩꯈꯣꯏꯒꯤ ꯑꯗꯨꯗꯤ ꯀꯩꯅꯣ ꯍꯧꯖꯤꯛ ꯑꯩꯈꯣꯏꯒꯤ ꯑꯥ ꯁꯣꯝꯅ ꯁꯣꯝꯅ ꯌꯣꯟꯕꯤꯕꯗ ꯑꯩꯈꯣꯏꯒꯤ ꯑꯥ ꯀꯥ ꯄꯦꯛꯀꯦꯖꯤꯡ ꯑꯆꯥꯄꯣꯠ ꯀꯩꯀꯩ ꯑꯗꯨꯝ ꯃꯄꯥꯟꯗꯒꯤ ꯂꯥꯛꯄꯁꯨ ꯑꯗꯨꯝ ꯌꯣꯟꯕꯤ ꯕ꯭ꯔꯥ
ꯂꯣꯏ ꯌꯣꯜꯂꯦ ꯃꯅꯤꯄꯨꯔꯒꯤ ꯃꯄꯥꯟꯒꯤ ꯂꯣꯏꯅ ꯌꯣꯜꯂꯦ ꯍꯧꯖꯤꯛ ꯃꯅꯤꯄꯨꯔꯒꯤꯁꯨ ꯄꯦꯀꯦꯖꯤꯡ ꯐꯖ ꯐꯖꯕ ꯌꯥꯝ ꯂꯥꯛꯑꯕꯅꯤ ꯍꯧꯖꯤꯛꯇꯤ ꯑꯗꯩ ꯀꯣꯝꯄꯤꯇꯤꯁꯟꯗ ꯑꯗꯨꯝ ꯃꯄꯥꯟꯒ ꯌꯥꯅꯅꯕꯒꯤ ꯃꯑꯣꯡꯗ ꯑꯗꯨꯝ ꯂꯥꯛꯑꯕꯅꯦ ꯀꯝꯄꯤꯇꯤꯁꯟ ꯃꯅꯤꯄꯨꯔꯗꯒꯤ ꯊꯥꯗꯣꯛꯄ ꯄꯣꯠꯁꯨ ꯂꯩꯔꯕꯅꯤ ꯆꯥꯛꯍꯥꯎꯒꯤ ꯄ꯭ꯔꯗꯛꯈꯩꯗꯤ ꯃꯅꯤꯄꯨꯔꯗꯒꯤ ꯂꯣꯏ ꯑꯦꯛꯁꯄꯣꯔꯠ ꯇꯧꯕ ꯉꯥꯛꯇꯅꯦ ꯆꯥꯛꯍꯥꯎꯒꯤ ꯕꯨꯖꯤꯌꯥ ꯆꯥꯛꯍꯥꯎꯒꯤ ꯒꯨꯂꯥ ꯆꯍꯥꯎ ꯆꯦꯡ ꯑꯗꯨꯃꯥꯏꯅ ꯇꯧꯗꯅ ꯍꯧꯖꯤꯛꯀꯥꯟ ꯄꯨꯔꯗꯒꯤꯁꯨ ꯑꯦꯛꯁꯄꯣꯔꯠ ꯇꯧꯕ ꯄꯣꯠꯅꯤ
ꯑꯣ ꯍꯣꯏ ꯍꯣꯏ ꯑ ꯀ꯭ꯋꯥꯂꯤꯇꯤ ꯂꯩꯅ ꯑꯗꯨꯝ ꯄꯨꯊꯣꯛꯑꯦꯕꯀꯣ
ꯀ꯭ꯋꯥꯂꯤꯇꯤ ꯂꯩꯅ ꯌꯥꯝ ꯌꯥꯝ ꯐꯖꯅ ꯄꯨꯊꯣꯛꯑꯦ
ꯎꯝ ꯍꯝ ꯑꯗꯣ ꯁꯥꯔ ꯁꯣꯝꯒꯤ ꯀꯩꯅꯣ ꯇꯧꯕꯗ ꯑꯩꯈꯣꯏꯅ ꯀ꯭ꯋꯥꯂꯤꯇꯤ ꯂꯩꯅ ꯐꯖꯅ ꯄꯨꯊꯣꯛ ꯊꯣꯛꯑꯦ ꯍꯥꯏꯕꯁ ꯆꯥꯅ ꯊꯛꯅꯕꯒꯤ ꯑꯥꯏꯇꯦꯝꯗ ꯃꯆꯜꯁꯤꯡꯗ ꯀꯔꯤ ꯀꯔꯤꯗꯤ ꯀꯩꯅꯣ ꯃꯁꯛ ꯈꯪꯅ ꯁꯣꯝꯅ ꯁꯤꯜ ꯇꯧꯕꯗ ꯑꯦ ꯁꯤꯃꯗꯤ ꯃꯣꯏꯅ ꯄ꯭ꯔꯥꯗꯛꯁꯦ ꯌꯥꯝ ꯐꯖꯅ ꯇꯧꯔꯛꯑꯦ ꯀ꯭ꯋꯥꯂꯤꯇꯤ ꯌꯥꯝ ꯐꯩꯌꯦ ꯂꯩꯅꯩ ꯄꯨꯊꯣꯛꯑꯦ ꯍꯥꯏꯕꯁꯦ ꯀꯔꯝ ꯀꯔꯝꯕ ꯄꯣꯠꯁꯛ ꯀꯔꯝ ꯗꯤ ꯑꯣꯏꯕꯤꯕꯒꯦ
ꯎꯝ ꯃꯅꯤꯄꯨꯔꯒꯤ ꯆꯥꯛꯍꯥꯎꯒꯤ ꯄ꯭ꯔꯗꯛꯈꯩꯗꯤ ꯂꯣꯏꯅ ꯀ꯭ꯋꯥꯂꯤꯇꯤ ꯂꯩꯅꯕ ꯄꯨꯊꯣꯛꯑꯦ ꯑꯗꯒꯤ ꯃꯅꯤꯄꯨꯔꯗꯒꯤ ꯌꯥꯝ ꯆꯠꯄꯁꯦ ꯍꯧꯖꯤꯛꯁꯦ ꯃꯄꯥꯟ ꯂꯝꯗ ꯆꯠꯀꯗꯣꯔꯦ ꯍꯥꯏ ꯃꯗꯤ ꯄꯔꯗꯒꯤ ꯄꯨꯒꯄꯣꯆꯦ
ꯎꯝ ꯍꯝ
ꯑꯥ ꯉꯥꯔꯤꯁꯤꯃ ꯑꯗꯨꯝ ꯄꯨꯔꯦ ꯎ ꯃꯣꯔꯣꯛꯀꯤ ꯑꯆꯥꯔ ꯉꯥꯒꯤ ꯑꯆꯥꯔ ꯊꯨꯝ ꯌꯥꯛꯄꯤ ꯑꯆꯥꯔ ꯑꯆꯥꯔ ꯃꯈꯜꯈꯩ ꯃꯅꯤꯄꯨꯔꯒꯤ ꯇꯦꯁꯁ ꯇꯣꯡꯉꯥꯂꯦ ꯑꯩꯈꯣꯏ ꯅꯣꯔꯠ ꯏꯟꯗꯤꯌꯥꯗꯒꯤ ꯁꯥꯔꯛ ꯃꯣꯏ ꯁꯥꯎꯠ ꯏꯟꯗꯤꯌꯥꯗꯩ ꯁꯥꯔꯛꯄ ꯑꯆꯥꯔꯒ ꯃꯥꯟꯅꯗꯦ ꯑꯗꯨꯅ ꯑꯩꯈꯣꯏꯒꯤꯁꯨ ꯇꯣꯉꯥꯟꯕ ꯃꯌꯥꯝꯗꯒꯤ ꯈꯦꯠꯅꯕ ꯃꯀ ꯃ ꯃꯍꯥꯎ ꯇꯣꯉꯥꯟꯕ ꯑꯃ ꯄꯤꯕ ꯉꯝꯕꯅꯤꯅ ꯁꯤꯁꯨ ꯑꯗꯨꯝ ꯃꯌꯥꯝꯅ ꯄꯥꯝꯅꯩ
ꯑꯥ ꯍꯥ ꯑ ꯁꯥ ꯁꯣꯉꯦ ꯑꯥ ꯍꯥꯏꯔꯤꯕ ꯀ ꯑ ꯀꯩꯅꯣꯁꯤꯡꯁꯤꯗꯣ ꯍꯧꯖꯤꯛꯀꯤ ꯄꯤꯀꯜ ꯍꯥꯏꯈ꯭ꯔꯦ ꯑ ꯀꯅꯣꯁꯤꯡꯗꯨ ꯁꯣꯝꯒꯤ ꯏꯁꯇꯣꯔꯗ ꯂꯣꯏꯅ ꯂꯩꯕꯤꯀꯣ
ꯑꯥ ꯑꯩꯈꯣꯏ ꯏꯁꯇꯣꯔꯗꯁꯨ ꯂꯣꯏ ꯂꯩ
ꯑꯣ ꯑꯗꯨ ꯁꯣꯝꯒꯤ ꯏꯁꯇꯣꯔꯒꯤ ꯀꯩꯅꯣꯁꯤꯡꯗꯨꯗꯤ ꯁꯄ꯭ꯂꯥꯏꯗꯤ ꯏꯁꯥꯅ ꯆꯠꯂ ꯂꯧꯔꯨꯕ꯭ꯔꯥ ꯅꯠ ꯅꯠꯇ꯭ꯔꯒ ꯃꯣꯏꯅ ꯑꯗꯨꯝ ꯗꯦꯂꯤꯚꯔꯤ ꯇꯧꯕꯤꯔꯛꯄ꯭ꯔꯥ
ꯃꯄꯥꯟꯗꯒꯤ ꯂꯥꯛꯄ ꯄꯣꯠ ꯑꯣꯗꯔ ꯇꯧꯕꯁꯨ ꯌꯥꯎꯋꯤ ꯁꯤꯗꯩ ꯂꯩꯔꯤꯕ ꯗꯤꯂꯔꯁꯤꯡꯁꯤꯅ ꯃꯣꯏꯅ ꯃꯣꯏꯒꯤ ꯒꯥꯔꯤꯗ ꯑꯩꯈꯣꯏꯗ ꯁꯄ꯭ꯂꯥꯏ ꯇꯧꯕꯁꯨ ꯌꯥꯎꯋ ꯑꯋꯥꯠꯄ ꯑꯩꯈꯣꯏꯅ ꯑꯄꯥꯝꯕ ꯂꯩꯔꯒꯅ ꯕꯖꯥꯔꯗꯒꯤ ꯆꯠꯂꯒ
ꯎꯝꯝ ꯍ ꯑꯣ ꯑꯣ ꯑ ꯑꯌꯥꯝꯕꯈꯩꯗꯤ ꯑꯌꯥꯝꯕ ꯑꯥꯏꯇꯦꯝ ꯀꯩꯅꯣꯗꯤ ꯑ ꯑ ꯀꯩꯅꯣꯒꯩꯗꯤ ꯀꯝꯄꯅꯤ ꯍꯥꯏꯈꯤꯗꯨꯔꯥ ꯃꯣꯏ ꯄ꯭ꯔꯗꯛ ꯇꯧꯁꯦ ꯁꯣꯝꯗ ꯑꯗꯨꯝ ꯗꯦꯂꯤꯚꯔꯤ ꯇꯧꯔꯛꯑꯦꯕ
ꯎꯝ ꯀꯝꯄꯅꯤꯗꯒꯤ ꯗꯤꯂꯔꯁꯤꯁ ꯂꯩꯕ ꯏꯁꯇꯣꯛꯀꯦꯁ ꯄꯥꯏꯕ ꯀꯥꯡꯕꯨꯅ ꯑꯩꯈꯣꯏ ꯗ ꯑꯃꯨꯛ ꯗꯦꯂꯤꯕꯔꯤ ꯄꯤꯕ
ꯑꯥ ꯎꯝ ꯑꯁ ꯁꯣꯝꯒꯤ ꯀꯩꯅꯣꯁꯦ ꯑ ꯕ꯭ꯔꯥꯟꯁ ꯍꯥꯡꯗꯣꯛꯅꯤꯡꯕꯒꯤ ꯀꯩꯅꯣ ꯇꯧꯕꯒꯤ ꯂꯩꯕꯤꯗꯕ꯭ꯔꯥ ꯀꯃꯥꯏꯅ ꯎꯝ ꯍ ꯑꯩꯈꯣꯏꯒꯤ ꯁꯥꯏꯠꯇꯒꯤꯁꯨ ꯃꯇꯦꯡ ꯑꯗꯨꯝ ꯄꯥꯡꯖꯔꯛꯀꯦ ꯑ ꯑꯉꯝꯕ ꯊꯥꯛꯇ ꯀꯣ ꯑꯩꯈꯣꯏ ꯑꯗꯨꯝ ꯍꯣꯠꯅꯖꯔꯛꯀꯦ ꯑꯗ ꯑ ꯁꯣꯁ ꯁꯣꯝꯒꯤ ꯀꯩꯅꯣꯁꯦ ꯑ ꯑꯩꯈꯣꯏꯒꯤ ꯃꯅꯤꯄꯨꯔꯁꯤꯗ ꯂꯩ ꯀꯩꯅꯣꯁꯦ ꯑꯩꯈꯣꯏꯒꯤ ꯕꯤꯖꯤꯅꯦꯁꯁꯦ ꯑꯗꯨꯝ ꯃꯥꯏ ꯄꯥꯛꯀꯅꯤꯅ ꯑꯗꯨꯝ ꯈꯟꯕꯤꯕ꯭ꯔꯥ ꯅꯠ
ꯃꯥꯏ ꯄꯥꯛꯀꯅꯦꯅ ꯈꯟꯕꯅꯦ ꯍꯧꯖꯤꯛ ꯂꯩꯔꯤꯕ ꯁꯤꯆꯨꯋꯦꯁꯟꯁꯤꯗ ꯃꯅꯤꯄꯨꯔꯒꯤ ꯂꯩꯔꯤꯕ ꯏꯀꯣꯅꯣꯃꯤꯛ ꯗ꯭ꯔꯣꯕꯦꯛ ꯆꯠꯂꯤꯁꯤꯗ ꯈꯤꯇꯪꯗꯤ ꯋꯥꯅ ꯊꯣꯛꯑꯦ ꯑꯗꯨꯕꯨ ꯑꯁꯥ ꯇꯧꯕ ꯇꯥꯏꯃꯥꯏ ꯄꯥꯥꯛꯀꯅꯦꯕ
ꯍꯣꯏ ꯍꯣꯏ ꯑ ꯑꯧ ꯍꯣꯠꯅ ꯍꯣꯅꯗ꯭ꯔꯗꯤ ꯀꯣ ꯑ ꯍꯣꯠꯅꯗ꯭ꯔꯗꯤ ꯃꯥꯏ ꯄꯥꯛꯄꯁꯦ ꯈꯔ ꯋꯥꯒꯗꯣꯏꯅꯦꯕ ꯑꯩꯈꯣꯏ ꯑꯩꯈꯣꯏ ꯅꯀꯣ ꯑꯗꯨ ꯀꯟꯅꯁꯨ ꯍꯣꯠꯅꯕꯤꯔꯤ ꯍꯥꯏ ꯑꯗꯣ ꯑ ꯍꯧꯖꯤꯛ ꯁꯤꯕꯨ ꯑ ꯄꯣꯠ ꯆꯩꯁꯦ ꯌꯣꯟꯕ ꯈꯣꯠꯄꯗ ꯑꯗꯨꯝ ꯅꯨꯡꯉꯥꯏꯒ꯭ꯔꯤꯕ ꯅꯨꯡꯉꯥꯏꯕ꯭ꯔꯥ ꯀꯃꯥꯏ
ꯑꯥ ꯍꯧꯖꯤꯛꯁꯦ ꯄꯣꯠ ꯌꯥꯝ ꯏꯁꯇꯣꯛ ꯌꯥꯝ ꯂꯩꯇꯦ ꯃꯅꯤꯄꯨꯔꯗ ꯏꯁꯇꯣꯛ ꯌꯥꯝ ꯂꯩꯇꯦ ꯑꯗꯨꯅ ꯄꯣꯠ ꯌꯣꯟꯕꯁꯦ ꯀꯁꯇꯃꯔꯅ ꯂꯩꯒꯦ ꯍꯥꯏꯔꯁꯨ ꯄꯤꯕ ꯉꯝꯗꯦ
ꯑꯣ ꯑꯣ ꯑ ꯗꯤꯃꯥꯟꯅ ꯍꯦꯟꯖꯜꯂꯛꯑꯦꯕ
ꯗꯤꯃꯥꯟꯅ ꯍꯦꯟꯕꯒꯤ ꯅꯠꯇꯦ ꯆꯥꯐꯝ ꯊꯣꯛꯄꯅꯤ ꯑꯗꯨꯝ ꯆꯥꯐꯝ ꯊꯣꯛꯄ ꯂꯩꯐꯝ ꯊꯣꯛꯄꯗꯣ ꯅꯣꯔꯃꯦꯜ ꯑꯗꯨꯝ ꯂꯩ ꯅꯦ ꯃꯅꯤꯄꯨꯔꯗ ꯏꯁꯇꯣꯛ ꯂꯩꯇꯕꯒꯤ ꯑꯋꯥꯕ ꯂꯩꯕꯗꯨ
ꯍꯣꯏ ꯍꯣꯏ ꯎꯝ ꯍꯧꯖꯤꯛ ꯀꯩꯅꯣ ꯄꯦꯇ꯭ꯔꯣꯂꯤꯌꯝꯒꯤ
ꯍꯧꯖꯤꯛ ꯇꯥꯃꯣꯁꯦ ꯀꯩ ꯍꯤꯟꯖꯥꯡ ꯆꯥꯕꯤꯔꯒꯦ ꯉꯁꯤꯒꯤ
ꯑ ꯁꯤꯒꯤ ꯑꯩꯈꯣꯏ ꯀꯩꯅꯣꯖꯦ ꯁꯤꯒꯤ ꯑꯩꯈꯣꯏ ꯃꯥꯔꯀꯦꯇꯤꯡꯒꯤ ꯃꯔꯝꯗꯅꯦ ꯑꯩꯈꯣꯏ ꯁꯤꯗ ꯑ ꯁꯥꯟꯅꯖꯔ ꯔꯛꯢꯁꯦ ꯑ ꯃꯣꯀ ꯃꯥꯔꯀꯦꯠꯀꯤ ꯑꯩꯈꯣꯏꯒꯤ ꯁꯣꯞꯄꯤꯡꯒꯤꯀꯣ ꯁꯣꯝꯗ ꯁꯣꯝꯗ ꯁꯥꯟꯅꯖꯔꯛꯄꯅꯦ ꯁꯣꯝꯅ ꯀꯩꯅꯣ ꯇꯧꯋꯦ ꯍꯥꯏꯕꯗꯨ ꯗꯩꯗꯨꯗ ꯑ ꯁꯥꯟꯅꯖ ꯔꯛꯄꯅꯦꯕ ꯑ ꯑ ꯁꯣꯝꯒꯤ ꯑ ꯄ꯭ꯔꯗꯛꯁꯤꯡꯁꯦ ꯑ ꯏꯁꯥꯅ ꯄꯨꯊꯣꯛꯄꯗꯤ ꯑ ꯁꯦꯜ ꯇꯧꯕ ꯌꯥꯎꯕ꯭ꯔꯥ ꯅꯦ ꯇ꯭ꯔꯒ ꯑꯦꯕꯔꯤ ꯑꯥꯏꯇꯦꯝ ꯈꯨꯗꯤꯡꯃꯛ ꯃꯤꯉꯣꯟꯗꯒꯤ ꯂꯧꯔꯒ
ꯏꯁꯥꯅ ꯄꯨꯊꯣꯛꯄꯗꯤ ꯑꯝꯇ ꯌꯥꯎꯗꯦ ꯃꯌꯥꯝꯗꯒꯤ ꯃꯥꯔꯀꯦꯠꯇꯒꯤ ꯈꯣꯝꯕ ꯉꯥꯛ
ꯑꯣ ꯑꯣ ꯏꯁꯥꯅ ꯍ ꯀꯩꯒꯨꯝꯕ ꯆꯥꯅꯕ ꯑꯣꯏꯔꯁꯨ ꯊꯛꯅꯕ ꯑꯣꯏꯔꯁꯨ ꯄꯤꯛꯀꯜ ꯑꯣꯏꯔꯁꯨ ꯀꯩꯅꯣꯁꯤ ꯑꯩꯈꯣꯏꯅ ꯄꯨꯊꯣꯛꯀꯦ ꯍꯥꯏꯅꯗꯤ ꯈꯟꯕꯤꯕ꯭ꯔꯥ ꯍ ꯀꯔꯤ ꯀꯔꯤ ꯇꯧꯕꯤꯔꯤ ꯑ ꯑꯩꯈꯣꯏꯅꯅꯦ ꯑ ꯀꯩꯅꯣ ꯀꯩꯅꯣꯗꯤ ꯑꯥ ꯁꯣꯝꯒꯤ ꯏꯁꯇꯣꯔꯁꯦ ꯆꯥꯎꯈꯠꯂꯛꯄꯒꯤ ꯃꯇꯨꯡꯏꯟꯅ ꯑꯩꯅ ꯁꯤꯃꯕꯁꯤ ꯄ꯭ꯔꯗꯛ ꯇꯧꯒꯦ ꯑꯩ ꯁꯤꯖꯤꯃ ꯁꯦꯝꯒꯠꯂꯒ ꯁꯤ ꯄꯨꯊꯣꯛꯀꯦ ꯑꯩ ꯏꯁꯥꯒꯤ ꯑꯣꯏꯅꯁꯨ ꯁꯤ ꯀꯝꯄꯅꯤꯁꯤꯃꯁꯨ ꯍꯥꯡꯒꯦ ꯍꯥꯏꯕꯖꯦ
ꯑꯦ ꯑꯗꯨꯏꯗꯤ ꯋꯥꯗꯤ ꯊꯥꯏꯅꯗꯒꯤ ꯈꯜꯂꯛꯄ ꯂꯩ ꯏꯁꯇꯣꯔ ꯍꯥꯡꯗ꯭ꯔꯤꯉꯗꯒꯤ ꯑꯩ ꯄꯣꯞꯀꯣꯔꯟꯒꯤ ꯕꯤꯖꯤꯅꯦꯁ ꯇꯧꯒꯦꯅ ꯈꯜꯂꯦ ꯑꯗꯣ ꯑꯗꯨꯝ ꯇꯧ ꯇꯧꯗꯤ ꯇꯧꯈꯤꯅꯤ ꯅꯣꯡꯃ ꯅꯇ꯭ꯔꯕ ꯅꯣꯡꯃꯗꯤ
ꯍꯣꯏ ꯍꯣꯏ ꯑꯥ ꯍꯧꯖꯤꯛꯁ ꯄꯣꯞꯀꯣꯔꯟꯁꯦ ꯌꯥꯝꯅ ꯀꯩꯅꯣ ꯇꯧꯅꯔꯦꯀꯣ ꯑ ꯀ꯭ꯋꯥꯂꯤꯇꯤ ꯂꯩꯅ ꯑꯗꯨꯝ ꯑ ꯄꯀꯦꯖ ꯇꯧꯔꯒ ꯌꯣꯟꯕ ꯑꯗꯨꯝ ꯌꯥꯎꯅꯔꯛꯑꯦ ꯍꯧꯖꯤꯛꯁꯦ ꯃꯅꯤꯄꯨꯔꯗꯁꯨ ꯁꯤꯒꯤ ꯐꯦꯛꯇꯔꯤ ꯍꯥꯏꯒꯗ꯭ꯔꯥ ꯁꯨꯡꯐꯝ ꯁꯥꯐꯝꯁꯦꯀꯣ ꯑꯥ ꯃꯈꯜ ꯃꯈꯜ ꯈꯨꯗꯤꯡꯒꯤꯥ ꯑ ꯀꯩꯅꯣꯁꯦ ꯑꯥꯎ ꯇꯦꯁꯇꯤ ꯃꯍꯥꯎ ꯇꯣꯉꯥꯟ ꯇꯣꯉꯥꯟꯅ ꯑ ꯀꯩꯅꯣ ꯇꯧꯅꯔꯦ ꯐ꯭ꯂꯦꯚꯔ ꯍꯥꯏꯒꯗ꯭ꯔꯥ ꯀꯩꯅꯣ ꯑ ꯁꯤꯒ ꯑꯗꯨꯝ ꯇꯣꯉꯥꯟ ꯇꯣꯉꯥꯟꯕ ꯃꯍꯥꯎꯗ ꯑꯗꯨꯝ ꯁꯥꯟꯅꯔꯦ ꯑ ꯁꯣꯝ ꯁꯣꯝꯒꯤꯗꯤ ꯁꯤꯒꯤ ꯄ꯭ꯔꯣꯖꯦꯛꯁꯦ ꯀꯌꯥꯝ ꯀꯨꯏꯅ ꯂꯩꯔꯒ ꯄꯥꯏꯈꯠꯀꯅꯤ ꯈꯪꯕꯤ ꯀꯩꯅꯣ
ꯍꯧꯖꯤꯛ ꯍꯧꯖꯤꯛꯀꯤꯗꯤ ꯑꯩ ꯐꯥꯏꯅꯥꯟꯁꯤꯌꯦꯜ ꯀ꯭ꯔꯥꯏꯁꯤꯁ ꯊꯣꯛꯏ ꯑꯗꯨꯅ ꯐꯥꯏꯅꯥꯟꯁꯤꯌꯦꯜ ꯀ꯭ꯔꯥꯏꯁꯤꯁꯁꯦ ꯐꯈꯔꯒꯗꯤ ꯑꯗꯨꯝ ꯇꯧꯔꯅꯤ ꯑꯥꯏꯗꯤꯌꯥꯗꯤ ꯂꯩꯔꯕꯅꯤ ꯄꯩꯁꯥ ꯂꯩꯔꯒꯗꯤ ꯑꯗꯨꯝ ꯇꯧꯔꯅꯤ
ꯍꯣꯏ ꯍꯣꯏ ꯍꯣꯏ ꯑꯗꯨ ꯑ ꯀꯩꯅꯣ ꯇꯧꯔꯒ ꯑꯩꯈꯣꯏꯒꯤ ꯃꯦꯆꯤꯟꯅ ꯃꯦꯆꯤꯟ ꯊꯥꯗꯔꯒ ꯑꯩꯈꯣꯏꯒꯤ ꯀꯩꯅꯣ ꯇꯧꯒꯗꯧꯕ ꯀꯩꯅꯣꯗ ꯄꯣꯛꯀꯗꯧꯕ ꯑꯣꯏꯔꯝꯒꯅꯤꯀꯣ ꯑꯩꯈꯣꯏ ꯆꯨꯖꯥꯛ ꯀꯕꯣꯛ ꯍꯥꯏꯖꯦ
ꯑꯧ ꯃꯥꯟꯅꯦ
ꯑꯥ ꯑꯥ ꯑꯗꯨꯒ ꯑꯩꯈꯣꯏꯅ ꯇꯣꯉꯥꯟ ꯇꯣꯉꯥꯟꯕ ꯃꯍꯥꯎꯁꯤꯡꯗꯣ ꯑꯩꯈꯣꯏꯅ ꯑ ꯀꯩꯅꯣ ꯆꯣꯀꯂꯦꯠ ꯑꯗꯨꯗꯒꯤ ꯆꯤꯅꯤꯒꯤ ꯒꯤ ꯑꯩꯈꯣꯏꯒꯤ ꯑꯗꯒꯤ ꯁꯣꯜꯗ ꯊꯨꯝꯒꯤ ꯇꯣꯉꯥꯟ ꯇꯣꯉꯥꯟꯅ ꯑꯩꯈꯣꯏꯅ ꯀꯩꯅꯣ ꯇꯧꯒꯗꯣꯏꯅꯦꯕ ꯍꯥꯞꯄꯒ ꯃꯌꯥꯝꯗ ꯀꯩꯅꯣ ꯐꯪꯍꯟꯒꯗꯣꯏꯅꯦꯕ ꯁꯣꯝꯒꯤ ꯄꯣꯠꯊꯣꯛꯁꯦꯀꯣ
ꯃꯥꯅꯦ ꯃꯥꯅꯦ
ꯎꯝ ꯍꯣꯏ ꯌꯥꯝꯅ ꯊꯨꯅ ꯑꯗꯨꯝ ꯀꯩꯅꯣ ꯀꯩꯅꯣ ꯇꯧꯅꯅꯕ ꯍꯣꯠꯅꯁꯤ ꯃꯥꯏꯁꯨ ꯄꯥꯛꯀꯅꯤ ꯑ ꯀꯩꯅꯣ ꯇꯧꯔꯒ ꯑꯩꯈꯣꯏ ꯍꯣꯠꯄꯨ ꯍꯣꯠꯅꯔꯗꯤ ꯑꯥ ꯅꯤꯡꯕꯨ ꯅꯤꯡꯉꯗꯤ ꯑꯩꯈꯣꯏꯒꯤ ꯉꯝꯗꯕ ꯂꯩꯇ ꯇꯦ ꯃꯥꯏ ꯄꯥꯛꯇꯕ ꯂꯩꯇꯦ ꯍꯥꯏꯕꯗꯣ ꯑꯗꯨ ꯑꯣꯏꯅ ꯑꯗꯨꯝ ꯊꯣꯛꯍꯟꯁꯦꯕꯀꯣ ꯎꯝ ꯑꯗꯣ ꯁꯣꯝꯒꯤ ꯀꯩꯅꯣꯁꯤꯗꯩꯁꯤꯗ ꯑ ꯏꯁꯇꯣꯔꯁꯤꯗ ꯑꯩꯈꯣꯏꯅ ꯃꯄꯨꯅꯦ ꯍꯥꯏꯕꯤꯔꯕꯅꯤꯅ ꯁꯦꯜꯁꯃꯦꯟ ꯀꯌꯥꯃꯨꯛꯇꯤ ꯀꯩꯅꯣ ꯊꯝꯕꯤꯒꯦ
ꯑꯧ ꯍꯥꯟꯅ ꯑꯅꯤ ꯂꯩꯔꯝꯃꯦ ꯍꯧꯖꯤꯛꯇꯤ ꯑꯃꯈꯛꯇꯪ ꯉꯥꯏꯔꯦ
ꯑꯣ ꯍꯣꯏ ꯍꯣꯏ ꯑꯗꯣ
ꯑꯩ ꯏꯁꯥ ꯌꯥꯎꯅ ꯔꯟ ꯇꯧꯕꯅꯤꯅ ꯁꯦꯜꯁꯃꯦꯟꯁꯦ ꯃꯁꯤꯡ ꯍꯟꯊꯔꯁꯨ ꯌꯥꯕ
ꯍꯣꯏ ꯍꯣꯏ ꯑ ꯑꯗꯨꯝ ꯀꯥꯅ ꯍꯣꯏ ꯑꯗꯨꯝ ꯏꯁꯥꯅ ꯍꯥꯔꯠ ꯋꯥꯔꯛ ꯍꯥꯏꯇꯥꯔꯦꯅꯦꯀꯣ ꯏꯁꯥꯅ ꯀꯩꯅꯣ ꯇꯧꯔꯗꯤ ꯀꯟꯅ ꯍꯣꯠꯅꯔꯗꯤ ꯑꯗꯨꯝ ꯀꯩꯅꯣ ꯇꯧꯕꯅꯦ ꯑꯗꯨ ꯃꯤ ꯑꯅꯤꯅ ꯑꯗꯨꯝ ꯀꯩꯅꯣꯁꯤꯗꯤ ꯏꯅꯞ ꯐ ꯑꯣꯏꯕ꯭ꯔꯥ ꯀꯃꯥꯏꯅ ꯇꯧꯏ ꯁꯤ ꯆꯂꯥꯏꯕ ꯉꯝꯕ꯭ꯔꯥ ꯀꯃꯥꯏꯅ ꯇꯧꯏ ꯍꯜꯂꯣ
ꯍꯧꯖꯤꯛꯀꯤꯗꯤ ꯃꯤ ꯑꯅꯤꯁꯤꯅ ꯑꯗꯨꯝ ꯁꯐꯤꯁꯦꯟ ꯑꯣꯏ ꯑꯗꯣ ꯍꯌꯦꯡ ꯐꯦꯁꯇꯤꯚꯦꯜ ꯃꯇꯝꯗꯗꯤ ꯏꯅꯐ ꯑꯣꯏꯔꯣꯢ ꯑꯣꯢ
ꯑꯥ ꯑꯥ ꯑꯥ ꯑꯣ ꯀꯩꯅꯣ ꯍꯧꯖꯤꯛꯀꯤꯗꯤ ꯑꯗꯨꯝ ꯁꯤꯗ ꯑꯗꯨꯝ ꯀꯩꯅꯣ ꯇꯧꯔꯤꯕꯀꯣ
ꯑ ꯍꯧꯖꯤꯛꯀꯤ ꯍꯧꯖꯤꯛꯀꯤ ꯑꯣꯏꯅꯗꯤ ꯑꯗꯨꯃꯛ ꯉꯝꯃꯤ
ꯑꯗꯣ ꯀꯔꯝ ꯀꯔꯝꯕ ꯑꯥꯏꯇꯦꯝꯅꯗꯤ ꯍꯦꯟꯅ ꯌꯣꯟꯕꯤꯒꯦ ꯁꯣꯝꯒꯤꯁꯦ ꯀꯣꯠ ꯀꯣꯁꯃꯦꯇꯤꯛꯅ ꯍꯦꯟꯕ꯭ꯔꯥ ꯅꯠꯇ꯭ꯔꯒ ꯊꯥꯎ ꯊꯨꯝ ꯆꯥꯅꯕ ꯑ ꯆꯥꯅꯕ ꯍꯥꯏꯁꯦ ꯀꯔꯤ ꯀꯔꯤ ꯑꯥꯏꯇꯦꯝ ꯀꯔꯤ ꯄꯣꯠꯆꯪ
ꯕ꯭ꯔꯦꯛꯐꯥꯁ ꯑꯥꯏꯇꯦꯝ ꯌꯣꯜꯂꯤ ꯕꯦꯀꯔꯤ ꯑꯥꯏꯇꯦꯝ ꯌꯣꯜꯂꯤ ꯑꯗꯒꯤ ꯊꯥꯎ ꯑꯗꯒꯤ ꯀꯤꯠꯆꯟ ꯑꯥꯏꯇꯦꯝ ꯂꯣꯏꯅ ꯑꯗꯨꯝ ꯆꯠꯂꯤ ꯆꯥꯅꯕ ꯑꯥꯏꯇꯦꯝ ꯑꯣꯏꯔꯗꯤ
ꯑ ꯍꯣꯏ ꯍꯣꯏ ꯑꯗꯨꯗꯤ ꯁꯣꯝꯒꯤ ꯏꯁꯇꯣꯔꯁꯦ ꯌꯥꯝꯅ ꯆꯥꯎꯕ ꯀꯩꯅꯣ ꯑꯃꯗꯤ ꯑꯣꯏꯅ ꯅꯦ ꯑꯗꯣ ꯀꯣꯁꯃꯦꯇꯤꯛ ꯀꯩꯀꯩꯁꯨ ꯑꯗꯨꯝ ꯊꯝꯕꯤꯕ꯭ꯔꯣ ꯁꯣꯝꯒꯤ ꯀꯩꯅꯣꯁꯦ
ꯑꯥꯎ ꯀꯣꯁꯃꯦꯇꯤꯛꯁꯨ ꯑꯗꯨꯝ ꯊꯝꯃꯦ ꯀꯣꯁꯃꯦꯊꯤꯛꯁꯨ ꯑꯗꯨꯝ ꯆꯠꯂꯦ
ꯑꯧꯑꯧ ꯑꯣ ꯍꯧꯖꯤꯛꯀꯤ ꯑꯣꯏꯅꯗꯤ ꯆꯥꯅ ꯊꯛꯅꯕꯅ ꯑꯅꯝꯕ ꯁꯦꯜ ꯇꯧꯔꯤꯕꯀꯣ ꯌꯣꯜꯂꯤꯑꯦꯕ ꯎꯝ
ꯑꯗꯣ ꯋꯥꯔꯤꯁꯨ ꯌꯥꯝ ꯅꯨꯡꯉꯥꯏꯔꯤ ꯑꯗꯣ ꯍꯧꯖꯤꯛ ꯑꯩ ꯀꯁꯇꯃꯔ ꯂꯥꯛꯑꯦ ꯑꯩ ꯊꯝꯖꯔꯒꯦ
ꯑꯣ ꯊꯦꯡꯀ꯭ꯌꯨ ꯊꯦꯡꯀ꯭ꯌꯨ ꯁꯣꯝꯅ ꯀꯩꯅꯣꯒꯤꯗ ꯁꯣꯝꯒꯤ ꯗꯨ ꯗꯨꯀꯥꯟꯒꯤꯗ ꯀꯩꯅꯣ ꯇꯧꯔꯀꯥꯟꯗ ꯏꯁꯇꯣꯔꯒꯤꯗꯃꯛꯇ ꯑꯩꯉꯣꯟꯗꯁꯨ ꯁꯤꯌꯥꯔ ꯇꯧꯕꯤꯕꯒꯤ ꯁꯣꯝꯕꯨꯁꯨ ꯊꯥꯒꯠꯆꯔꯤ ꯑꯣ ꯊꯦꯡꯀ꯭ꯌꯨ ꯊꯦꯡꯀ꯭ꯌꯨ ꯊꯝꯖꯔꯒꯦ ꯎꯝ